ꯑꯩꯗꯤ ꯀꯩꯒꯤ ꯑꯣꯏꯖꯥꯠꯅꯣ
ꯑꯗꯨꯅꯦ ꯃꯇꯦꯛ ꯃꯇꯦꯛ ꯃꯇꯦꯛ ꯇꯧꯔꯦ ꯁꯤꯗ ꯑꯃꯨꯛ ꯌꯦꯡꯁꯤ
ꯎꯝ ꯃꯇꯦꯛ ꯃꯇꯦꯛ ꯇꯧꯂꯩ ꯍꯥꯏꯕ ꯐꯖꯅ ꯇꯦꯟ ꯃꯤꯅꯠꯁꯇꯨ ꯑꯣꯏꯗꯦ ꯍꯥꯏꯕ
ꯑꯗꯨꯅꯦ
ꯌꯥꯝ ꯊꯨꯏ ꯍꯥꯏꯕꯅꯤꯗ ꯃꯤꯅꯤꯠ ꯃꯉꯥꯃꯨꯛ ꯐꯥꯔꯝꯒꯗ꯭ꯔꯣ
ꯎꯝ ꯃꯤꯅꯤꯠ ꯃꯔꯤꯔ ꯃꯉꯥꯔꯒ ꯃꯣꯏꯒꯤ ꯍꯧꯖꯤꯛꯀꯤꯗꯣ
ꯎꯝ ꯑꯣꯏꯈꯤꯕꯅꯤ ꯑꯩꯅ ꯀꯩꯅꯣ ꯃꯥ ꯁꯀꯥꯡ ꯉꯥꯡꯉꯛꯇ꯭ꯔꯤꯁꯤꯕꯣꯅ ꯇꯧꯔꯣ ꯌꯦꯡꯉꯣꯕ ꯑꯗꯨꯒ ꯊꯝ ꯂꯩꯔꯝꯃꯣ
ꯑꯩꯗꯤꯅꯦ ꯀꯔꯤꯝ ꯈꯃꯛ ꯑꯗꯨꯁꯨ ꯀꯟꯅ ꯉꯥꯡꯉꯦ ꯑꯗꯨꯒ ꯀꯔꯤꯝ ꯈꯨꯝꯃꯛꯇꯅꯦ ꯌꯦꯡꯕꯅꯦ
ꯑꯩꯁꯨ ꯉꯥꯡꯉꯤꯅꯤꯅꯦ
ꯑꯗꯨꯕꯗꯤ ꯇꯠ ꯂꯩꯔꯦ
ꯑꯩꯅꯥ ꯅꯣꯏꯗꯥꯥꯏ ꯃꯔꯝꯗꯉꯪꯉꯤ
ꯎꯝ
ꯂꯣꯟꯗꯣ ꯆꯥꯎꯕꯗꯣ ꯄꯣꯠ ꯆꯩꯗꯣ ꯂꯣꯏ ꯊꯥꯖꯔ ꯌꯣꯜꯂꯗꯤ ꯄꯩꯁꯥ ꯐꯅꯌꯥꯝ ꯊꯣꯛꯄꯅꯤ ꯏꯅ ꯇꯧꯗꯅ ꯍꯗ
ꯃꯦ ꯀꯣꯛꯀ ꯂꯩꯇꯔꯕ ꯖꯠꯅꯤ ꯅꯥꯎꯕꯤ ꯎꯝ ꯑꯩ ꯀꯔꯤ ꯍꯥꯏꯗꯨꯏꯅꯣ ꯒꯌ꯭ꯥꯟ ꯇꯥꯗ꯭ꯔ°
ꯅꯣꯏ ꯏꯅꯥꯝꯃꯁꯨꯅꯤꯗ
ꯑꯩꯈꯣꯏꯅ ꯑꯃꯗꯤꯗꯤ ꯃꯁꯥ ꯑꯗꯨꯝ ꯋꯥꯖꯅꯤ ꯑꯗꯨꯝ ꯍꯥꯏꯔꯒ ꯑꯗꯨꯗꯤ ꯊꯥꯏꯅꯟꯗꯩ ꯍ ꯃꯥꯏ ꯅꯨꯄꯥꯗ ꯑꯩꯈꯣꯏꯅ ꯉꯥꯡꯕꯤꯕ ꯆꯩꯕꯤꯕꯗꯤ ꯁꯥꯎꯅꯤꯡꯉꯤꯗꯨꯗꯤ ꯃꯥ ꯃꯥ ꯅꯨꯄꯥꯗ ꯉꯑꯥꯡ ꯅ ꯇꯕ ꯌꯥꯗꯕꯅꯦ ꯀꯟꯈꯠꯂꯦꯕ ꯎꯝ ꯑꯗꯨꯝ ꯇꯨꯝꯃ ꯂꯩ ꯑ ꯇꯨꯃ ꯂꯩ ꯍꯧꯒꯠꯂ ꯈꯣꯠꯂꯒ ꯁꯤ ꯇꯧꯅꯤꯡꯗꯦ ꯈꯣꯠꯇꯦꯅ ꯑꯩꯈꯣꯏꯅ ꯁꯧꯈꯣꯏꯁꯁꯨ ꯃꯥ ꯁꯥꯎꯅꯤꯡꯕꯅꯦꯕ ꯃꯋꯥꯗ ꯑꯗꯨꯃꯥꯏꯅ ꯉꯥꯡꯉꯦꯅ ꯍꯟꯕ ꯑꯗꯨꯅ ꯃꯥ ꯍꯌꯦꯡꯋꯥꯏ ꯑꯗꯨꯝ ꯋꯥꯅꯦꯕ ꯑꯩꯈꯣꯏ ꯕꯥꯅꯉꯩꯁꯦ ꯂꯧꯗ ꯇꯛꯈꯣꯛ ꯇꯥꯗꯦ ꯈꯣꯠꯇꯦꯅ ꯁꯥꯎꯋꯒꯦꯕ ꯃꯥꯋꯥꯗ ꯃꯥ ꯏꯁꯧꯔꯥꯡꯉꯒ ꯉꯜꯂꯤꯉꯩꯗ ꯀꯅꯥꯎꯗꯤ ꯇꯧꯍꯧꯒꯗꯕꯅꯦꯕ ꯇꯨꯝ ꯇꯨꯝ ꯂꯩꯗꯣ ꯇꯧꯗꯣꯅ ꯁꯦꯆꯩ ꯍꯧꯒꯗꯕꯅꯤ ꯍꯥꯏꯕ
ꯋꯥ
ꯃꯥ ꯅꯨꯄꯥꯗꯨ ꯃꯔꯧ ꯇꯜꯂꯦ ꯃꯥ ꯑꯗꯨꯝ ꯁꯥꯎꯕꯅꯦꯕ ꯀꯪꯈꯠꯄꯅꯦꯕ ꯍꯧꯖꯤ ꯃꯥ ꯑꯗꯨꯝ ꯋꯥꯅꯦꯕ ꯑꯩꯈꯣꯏꯅ ꯑꯗꯨꯝ ꯋꯥꯅꯦꯕ ꯃꯥ
ꯎꯝ
ꯃꯁꯥ ꯁꯣꯂꯦꯅ ꯀꯩꯅꯣ ꯐꯝꯕꯁꯨ ꯆꯠꯇ꯭ꯔꯦ ꯗꯨꯀꯥꯟ ꯐꯝꯕꯁꯨ ꯆꯠꯇ꯭ꯔꯦ ꯐꯃꯨꯡꯗ ꯑꯗꯨꯝ
ꯀꯔꯤꯗꯅ ꯃꯃꯥꯁꯥ ꯁꯣꯂꯤꯁꯦ
ꯗꯥꯏꯕꯤꯇꯤꯁ ꯂꯩ ꯂꯩ ꯗꯥꯏꯕꯤꯇꯤꯁ
ꯗꯥꯏꯕꯦꯇꯤꯁ ꯀꯌꯥ ꯇꯨꯝꯁꯤꯂ ꯂꯩꯔ ꯐꯥꯅꯤ ꯍꯥꯏꯕ꯭ꯔꯣ
ꯇꯥꯍꯜꯂꯣ ꯍꯥꯏꯕ ꯑꯗꯨꯁꯨ ꯋꯥꯏ ꯋꯥꯏ ꯍꯥꯏ ꯑꯍꯥꯟꯕ ꯑꯦꯛꯁꯔꯁꯥꯏꯁ ꯇꯧꯕ ꯌꯥꯝ ꯋꯥꯕꯅꯦ ꯍꯥꯏꯕ ꯁꯨꯝ ꯇꯧꯄ ꯐꯗꯣꯏꯅꯤ ꯍꯥꯏꯕ ꯑꯗꯨꯁꯨ ꯈꯪꯗ ꯃꯥꯜ ꯒ꯭ꯌꯥꯟ ꯇꯥꯗꯦ ꯑꯣꯕꯦꯝꯃ ꯑꯩꯈꯣꯏ ꯏꯅꯃꯅ ꯐꯤ ꯁꯥꯔ ꯑꯣꯏꯅ ꯄꯩꯁꯥ ꯍꯥꯏꯕꯗꯤ ꯑꯉꯥꯡꯒꯤ ꯀꯩꯒꯤ ꯄꯨ ꯂꯩꯔꯦ ꯍꯥꯏꯕ
ꯎꯝ ꯔꯥꯅꯤꯁ ꯍꯥꯏꯌꯦ
ꯔꯥꯅꯤ ꯁꯥꯏ ꯍꯥꯏꯑꯌꯦꯕ
ꯐꯤ ꯁꯥꯏ ꯍꯥꯏꯕ
ꯎꯝ ꯔꯥꯅꯤ ꯁꯥꯗꯥꯏꯅꯦ
ꯎꯝ ꯎꯝ
ꯑꯩꯗꯤ ꯃꯥ ꯗꯨꯀꯥꯟ ꯑꯗꯨꯝ ꯆꯠꯂꯤꯕꯣꯏ ꯅꯤꯡꯉꯦ꯫ ꯑꯗꯨꯒ ꯃꯥꯅ ꯍꯧꯁꯤ ꯀꯛꯊꯣꯛꯏꯕ ꯁꯣꯝꯗ
ꯎꯝ ꯃ ꯄꯩꯁꯥ ꯂꯩꯔꯝꯅꯤ ꯍꯦ ꯃꯤ ꯗꯨꯀꯥꯟ ꯐꯝꯃꯨꯕꯩ ꯑꯗꯨꯅꯕꯨ ꯇꯧ ꯉꯝꯃꯤꯅꯤ
ꯍꯣꯏ ꯑꯗꯨꯕꯨꯗꯤ ꯂꯩꯔꯝꯅꯤ
ꯍꯧꯁꯥ ꯍꯥꯕ ꯀꯣꯠꯄꯒꯤꯗꯤ ꯂꯩꯔꯝꯅꯤ
ꯎꯝ
ꯌꯨꯝꯒꯤ ꯀꯩꯅꯣꯝ ꯁꯦꯝꯖꯤꯟꯒꯦ ꯍꯥꯏꯕ ꯋꯥꯈꯜ ꯀꯩꯝ ꯂꯩꯇ꯭ꯔꯦꯕ ꯃꯣꯏ ꯃꯁꯥꯗ
ꯃꯥꯏ ꯏꯁꯇꯦꯇꯁꯀ ꯊꯝꯃꯛ ꯏꯗꯣ ꯃꯆꯥꯅꯨꯄꯥꯗꯣ ꯅꯥꯔꯤꯔꯣ
ꯑꯩꯈꯣꯏ ꯗꯥꯒꯤ ꯢꯁꯇꯦꯇꯁ ꯊꯝꯕ꯭ꯔꯣ
ꯎꯝ
ꯀꯥꯏꯗ ꯊꯝꯒꯦ
ꯋꯥꯆꯞꯇꯥ
ꯈꯪꯗꯦ ꯑꯩ ꯎꯗꯦ ꯅꯥꯏ ꯍꯥꯏꯕꯅꯤ ꯑꯩꯈꯣꯏ ꯄꯨꯡꯉꯣ ꯅꯥꯏ ꯍꯥꯏꯕꯅꯤ
ꯎꯝ
ꯍꯅꯁꯨ
ꯎꯝ ꯗꯣꯛꯇꯔ ꯆꯠ ꯄꯒꯤ ꯊꯝꯃꯛꯑꯦꯕ ꯎꯝ ꯃꯥꯜꯂꯦ
ꯈꯪꯗꯦ ꯑꯩꯈꯣꯏꯗꯤ
ꯏꯁꯇꯦꯇꯁ ꯊꯝꯃꯛꯄꯗꯨꯗ ꯈꯪꯕꯩ ꯋꯥꯅꯤꯗ
ꯑꯩꯈꯣꯏꯗꯤ ꯍꯥꯏꯠ ꯊꯝꯕ ꯃꯥꯜꯂꯦ ꯎꯗꯦ
ꯍꯥꯥ
ꯈꯣꯏꯗꯤ ꯍꯥꯏꯠ ꯊꯝꯕ ꯃꯥꯜꯂꯦꯕ ꯎꯗꯦꯕ
ꯊꯝꯃꯝꯅꯤ
ꯎꯝ
ꯇ ꯉꯥꯏꯕ ꯚꯤꯗꯤꯑꯣ ꯃꯇꯦꯛ ꯑꯃꯅ ꯅꯝꯃꯒ ꯊꯥꯒꯠꯂꯛꯑꯦ ꯊꯝꯃꯦꯕ
ꯎꯝ ꯐꯦꯁꯕꯨꯛꯇ ꯅꯠꯇꯕ
ꯅꯠꯇꯕ ꯋꯥꯆꯞꯇ
ꯎꯝ ꯎꯝ
ꯑꯩꯁꯨ ꯉꯁꯤ ꯍꯧꯖꯤꯛ ꯊꯦꯡꯅꯕꯅꯤꯗ
ꯎꯝ ꯇꯧꯃꯗꯅ ꯃꯣꯏ ꯃꯇꯩ ꯃꯅꯥꯎ ꯊꯣꯛꯄ ꯑꯩꯗꯤ ꯃꯊꯥ ꯌꯥꯝ ꯁꯥꯏ ꯑꯩꯈꯣꯏ ꯌꯨꯝꯒꯤ ꯈꯟꯕꯗ ꯍꯅꯨꯕ ꯑꯅꯤꯗꯣ ꯍꯅꯨꯕꯤ ꯑꯅꯤꯗ ꯑꯗꯨꯝ ꯎꯀꯥꯏ ꯇꯛꯄꯤ ꯂꯩꯔꯦꯕ ꯅꯨꯡꯉꯥꯏꯇꯕꯅ ꯂꯣꯏꯔꯦꯕ
ꯎꯝ
ꯍꯣꯏ ꯃꯈꯨꯠꯇꯁꯨ ꯑꯗꯨꯝ ꯁꯤꯊꯕꯤ ꯈꯣꯠꯊꯕꯤ ꯂꯦꯡꯅꯗꯕꯤ ꯌꯥꯝ ꯇꯧꯋꯦ ꯍꯥꯏ
ꯎꯝ ꯅꯣꯏꯕꯥꯁꯨ ꯁꯨꯗꯤ ꯑꯗꯨꯝ ꯁꯨ ꯇꯣꯡꯕꯅꯤ
ꯌꯥ ꯑꯩꯈꯣꯏ ꯕꯥꯏ ꯃꯁꯛ ꯊꯣꯛꯨꯏ ꯉꯥꯏꯗꯅꯤ ꯉꯥꯏ ꯄꯤꯛꯇꯣꯛꯄꯤꯤꯑꯒ
ꯅ ꯅꯣꯏ ꯄꯁꯣ ꯇ ꯄꯦꯇꯦ ꯁꯋꯥꯥꯏꯕ
ꯎꯝ ꯑꯗꯨ ꯁꯨꯡꯖꯜꯂꯕꯅꯤꯅ ꯍꯝꯕ ꯍꯣꯠꯅꯕ ꯌꯥꯕ ꯍꯣꯠꯅꯕꯤꯔꯝꯃꯤ ꯀꯩꯅꯣ ꯃꯥꯅ ꯃꯥꯏ ꯃꯄꯥꯟꯅꯨꯛ ꯆꯥꯒꯗꯕ ꯅꯠꯇ꯭ꯔꯣ
ꯎꯝ
ꯑ ꯐꯖꯒꯦ ꯑꯩꯅ ꯄꯩꯁꯥ ꯄꯥꯏꯔꯛꯄ ꯉꯥꯏꯕꯗ ꯑꯩꯈꯣꯏ ꯃꯥꯣꯏ ꯁꯤꯕꯅ ꯍꯥꯜꯂꯅꯤ ꯅꯣꯛꯄꯗ
ꯊꯃꯣꯏꯕ
ꯎꯝ ꯎꯝ ꯑꯣ ꯍꯥ ꯌꯥꯏ
ꯀꯅ ꯄꯅꯦ ꯌꯥꯏ
ꯎꯝꯝ
ꯉꯁꯥꯏ ꯑꯍꯨꯝꯗꯨꯅ ꯀꯩꯗꯧꯖꯥꯠꯅꯣ ꯈꯪꯗꯦꯅꯦ
ꯍꯪꯗꯦ
ꯃꯤꯆꯦꯠ ꯂꯥꯛꯇꯧ ꯃꯥꯂꯦꯀꯣ
ꯈꯪꯗꯦ ꯌꯦꯦꯛꯄꯨꯗꯤ ꯌꯥꯝ ꯂꯥꯛꯇꯕ꯭ꯔꯥ ꯈꯪꯗꯦ ꯑꯩ ꯇꯔꯥꯗ ꯆꯃꯥꯄꯜ ꯆꯪꯉꯤꯗꯨꯅꯗꯤ ꯆꯃꯥꯄꯜ ꯀꯨꯟꯊ꯭ꯔꯥ ꯃꯉꯥ ꯆꯪꯉꯦꯕ ꯃꯤꯒꯤꯃꯁ
ꯅꯪꯒꯤꯗꯤ ꯂꯣꯏꯔꯦ ꯑ ꯑꯃꯗꯣ ꯌꯥꯒ꯭ꯔ ꯭ꯔꯕ
ꯃ ꯃ ꯑꯗꯨ ꯌꯥꯗꯦ ꯅꯪ ꯋꯥꯣꯏꯁ ꯃꯥꯗꯦꯅꯦꯗ ꯌꯥꯔꯣ ꯅꯪ ꯑꯗꯨꯅꯅ
ꯑꯣꯝ
ꯃꯤꯒꯤ ꯃꯆꯥꯅ ꯀꯃꯥꯏꯅ ꯇꯧꯕꯅꯣ ꯍꯪꯗꯦ ꯃꯃꯥ ꯃꯄꯥ ꯌꯥꯝ ꯅꯤꯡꯉꯦ
ꯎꯝ
ꯃꯃꯥ ꯑꯋꯥꯒꯤꯅꯦ ꯈꯔꯃꯗ ꯑ ꯑꯃ ꯋꯥꯈꯤꯅꯤ ꯈꯜꯜꯂꯤꯦ ꯃꯇꯥꯡ ꯑꯣꯏꯁꯤꯅ ꯐꯤ ꯁꯨꯕꯕꯨ ꯌꯥꯎꯕꯤ ꯃꯥꯌꯦ
ꯎꯝ
ꯏꯃꯥ ꯀꯩ ꯆꯥꯅꯤꯡꯒꯦꯁꯤꯅꯅꯦ ꯍꯪꯉꯁꯦ
ꯎꯝ
ꯃꯆꯟꯅꯨꯄꯤꯒꯤ ꯂꯥꯡ ꯇꯔꯥ ꯂꯣꯟ ꯂꯧꯊꯣꯛꯑꯒ ꯁꯅꯥꯏ ꯂꯤꯛ ꯈꯨꯗꯣꯞ ꯁꯅꯥ ꯝ ꯇꯗꯨ ꯀꯥꯟꯅ ꯇꯧꯕꯤꯗꯣꯏꯅꯣ ꯑꯩꯈꯣꯏꯗꯒ ꯇꯧꯕ ꯑꯗꯨꯒꯗꯤ ꯑꯣꯏꯔꯔꯣꯏ
ꯆꯗꯣꯏ ꯀ ꯅꯒ ꯅꯣꯏꯗ ꯅꯣꯏ ꯅꯣꯏ ꯊꯣꯛꯄꯅꯦ ꯍꯥꯏꯔꯛꯀꯥꯟꯅꯤ
ꯍꯥꯏꯔꯛꯀꯅꯤ ꯑꯩꯈꯣꯏ ꯕꯕꯥꯅ ꯈꯔ ꯉꯝꯕ ꯑꯗꯨꯅ ꯑꯩ ꯁꯅꯥ ꯂꯨꯄꯥꯗꯤ ꯑꯝꯇ ꯄꯨꯔꯔꯣꯏ
ꯎꯝ
ꯄꯨꯗ ꯌꯥꯗꯕ ꯈꯔ ꯄꯨꯔ ꯆꯠꯂꯅꯤ ꯑꯩꯅ ꯍꯌꯦꯡ ꯉꯝꯃꯥ ꯁꯥ ꯖꯔꯨꯔꯅꯤ
ꯎꯝ
ꯎꯄꯥꯏ ꯅꯍꯤ ꯇꯔꯦ ꯈꯤꯇꯪ ꯋꯥꯈꯜ ꯈꯟꯊꯍꯟꯅꯤꯡꯉꯤ ꯌꯨꯝ ꯀꯩꯩ ꯁꯦꯝꯖꯤꯟꯍꯟꯅꯤꯡꯉꯤ ꯍꯧꯖꯤꯛ ꯃꯇꯝꯗ ꯌꯨꯝ ꯊꯤꯕ ꯄꯥꯛ ꯂꯩꯇ꯭ꯔꯕꯅꯤ ꯁꯦꯝꯖꯤꯟꯗꯅ ꯈꯣꯠꯅꯗꯅ ꯌꯥꯝ ꯀꯟꯅꯔꯃꯤ ꯃꯤꯖꯦ ꯃꯁꯥ ꯅꯥꯟꯅꯕ ꯂꯩꯅꯕ ꯍꯣꯠꯅꯕ ꯕꯗ
ꯎꯝ
ꯃꯟꯖꯨ ꯃꯜꯂꯕꯅꯤ ꯑꯈꫭꯏ ꯌꯨꯝꯖꯦ ꯌꯝꯅ
ꯀꯨꯏꯔꯦ ꯀꯩꯅꫭ
ꯑꯗꯨꯅꯦ ꯀꯥꯏꯔꯦꯌꯦ ꯆꯥꯁ ꯇꯧꯕꯝ ꯑꯃ ꯕꯥꯎ ꯂꯩꯇꯦ ꯑꯈꫭꯏꯃꯥ ꯍꯥꯏꯕ ꯑꯩꯅ ꯁꯦꯝꯃꯨꯔꯅꯨ ꯍꯥꯏꯕ ꯑꯗꫭ ꯂꯩꯌꯥ ꯑꯗꯨꯝ ꯍꯥꯏꯕ ꯑꯩꯅ
ꯎꯝ ꯅꫭꯏꯗ ꯖꯤꯗꯤ ꯀꯃꯥꯏꯇꯧꯕꯅꫭ ꯈꯪꯗꯦ
ꯑꯗꯨꯕꯨꯛ ꯁꯦꯝꯖꯟ ꯅꯤꯡꯗ꯭ꯔꯕꯅꯦꯕ
ꯀꯥꯏꯗꯩꯅꫭꯃꯤ ꯃꯥ ꯌꯦꯟ ꯉꯥꯅꯨ ꯆꯥꯕꯩꯗꯤ ꯄꯩꯁꯥ ꯂꯩ ꯑꯗꯨꯝ
ꯎꯝ ꯍꯨꯝ
ꯑꯈꫭꯏ ꯃꯥꯅ ꯌꫭꯛꯄꯗ ꯁꫭꯏꯒ꯭ꯔꯦꯅꯦ ꯅꯥꯎ ꯆꯥꯎꯍꯟ ꯒ꯭ꯔꯦꯅꯦ
ꯁꫭꯏꯒꯤꯕꯒꯤꯅꯦ
ꯎꯝ
ꯃꯊꯟꯗꯅꯤꯗꯣꯅ ꯁꯣꯏꯗꯅ ꯌꯥꯝ ꯀꯩꯅ ꯇꯧꯈ꯭ꯔꯦ ꯑꯗꯨ ꯀꯦꯅ ꯇꯧꯒ꯭ꯔ ꯖꯨ ꯃꯥ ꯍꯧꯖꯤꯛ ꯒ꯭ꯌꯥꯟꯗꯤ ꯇꯥꯕꯝ ꯊꯣꯛꯑꯕꯅꯤ ꯑꯉꯥꯡꯁ ꯃꯥꯆꯥ ꯅꯠꯇ꯭ꯔꯒꯥ ꯃꯥꯅ ꯁꯨꯅꯤꯡꯗ꯭ꯔꯥꯖꯨꯀꫭ ꯃꯥꯅꯁꯨꯅꯤꯡꯗ꯭ꯔꯥꯖꯨ ꯀꯣꯛꯅ ꯇꯥꯟꯕ ꯌꯥꯔꯕ ꯃꯇꯝꯅꯦ ꯍꯥꯏꯕ
ꯃꯥꯅꯦ
ꯑꯗꯨꯅꯠꯇꯦ ꯃꯥꯗꯤ
ꯀꯥꯏꯗ ꯀꯔꯤꯅꯣ ꯃꯄꯥꯟ ꯊꯣꯛꯑꯕꯅꯤ ꯃꯥ ꯀꯥꯏꯗ ꯀꯔꯤ ꯇꯧꯔꯗꯣꯏꯅꯣ ꯌꯨꯝ ꯂꯣꯏꯁꯟꯗꯅ ꯈꯣꯠꯇꯅ ꯅꯨꯡꯉꯥꯏꯅꯦ ꯃꯇꯨ ꯃꯆꯥꯖꯦ ꯅꯨꯡꯉꯥꯏ ꯉꯥꯏꯅ ꯂꯩꯅꯕ ꯍꯣꯠꯙꯒꯗꯥꯕꯅꯦ
ꯎꯝ ꯑꯗꯨꯗꯤ ꯅꯠꯇꯦ ꯍꯧꯖꯤꯛꯇꯥ ꯀꯩꯅꯣ ꯇꯧꯔꯒ ꯀꯔꯤ ꯀꯥꯟꯅꯗꯣꯏꯅꯣ ꯍꯥꯎꯁꯤ ꯀꯛ ꯂꯩꯔꯒ
ꯃꯇꯝ ꯃꯥꯡꯍꯜ ꯂꯩꯔ ꯀꯩ ꯀꯟꯗꯣꯏꯅꯣ ꯍꯥꯏꯕꯅꯤꯗ
ꯃꯇꯥꯝ ꯃꯪꯍꯜꯂꯦ ꯍꯥꯏꯃꯤꯗ ꯌꯥꯝ
ꯑꯣ ꯊꯝꯃ ꯒꯦ
ꯊꯝꯃꯒꯦ ꯎꯝ
ꯎꯝ